ꯑꯣ ꯇꯕꯣ ꯇꯕꯣ
ꯇꯥꯏꯌꯦ
ꯎꯝ ꯀꯩꯗꯧꯔꯤꯒꯦ
ꯑꯩ ꯋꯥꯔꯤ ꯇꯥꯔꯤꯌꯦ
ꯀꯩ ꯋꯥ ꯇꯥꯏꯅꯣ
ꯎꯅꯅ ꯃꯨꯅ ꯑꯍꯤꯡꯕ ꯑꯣꯟꯕꯒꯤ ꯎ
ꯎꯦ
ꯎꯅ ꯑꯍꯤꯡꯕ ꯑꯣꯟꯕꯩ ꯆꯊ ꯋꯥꯏ
ꯀꯃꯥꯏ ꯀꯃꯥꯏꯅ ꯇꯅꯦꯕ ꯀꯃꯥꯏ ꯀꯃꯥꯏ ꯇꯧꯅꯣꯕꯣ
ꯍꯧꯖꯤꯛꯀꯤ ꯎꯁꯦ ꯃꯥꯕ ꯑꯔꯤꯕ ꯎꯔꯗꯣꯏꯅꯦꯕꯀꯣ
ꯎꯝ
ꯑꯗꯨꯗꯨꯒ ꯃꯥꯏꯕꯤꯈꯩꯗ ꯌꯦꯡꯕ ꯀꯥꯟꯗ ꯃꯣꯏꯅ ꯌꯥꯟꯊꯠꯀꯦꯅ ꯇꯧꯔꯨꯕꯀꯥꯟꯗ ꯍꯧꯖꯤꯛ ꯎ ꯁꯤꯒ ꯏ ꯊꯣꯛꯂꯛꯑꯕ ꯈꯪꯕ꯭ꯔꯥ ꯍꯥꯏ ꯒꯤ ꯃꯥꯏꯕꯤꯗ ꯌꯦꯡꯕꯁꯤ ꯅꯤ ꯈꯪꯕ꯭ꯔꯥ ꯃꯥꯏꯚꯁꯅꯨꯅꯦ ꯏꯔꯥꯠ ꯊꯣꯡꯅꯤꯡꯕ ꯍꯥꯏꯗꯤ ꯂꯥꯠꯂꯣꯅ ꯍꯥꯏꯕ ꯑꯗ ꯈꯨꯜꯁꯤꯒꯤ ꯃꯤꯁꯤꯡꯁꯤꯅ ꯑ ꯎꯅꯕꯨ ꯀꯩꯇꯧꯗꯣꯏꯅꯣ ꯑꯗꯨ ꯇꯧꯗꯣꯏꯅꯣꯅ ꯍꯥꯏꯅꯔꯛꯑꯒ ꯃꯣꯏꯅ ꯇꯤꯡꯈꯦꯠ ꯂꯥꯏꯈꯦꯠꯄꯒꯤꯅꯦ ꯍꯧꯖꯤꯛꯀꯤ ꯎꯁꯤꯅꯅꯦ ꯈꯟꯉꯦꯗꯅ ꯆꯥꯏ ꯃꯤꯁꯦ ꯈꯪꯉꯕ꯭ꯔꯥ ꯍꯥꯠꯂꯤꯕ ꯃꯈꯣꯏ ꯈꯨꯟꯗꯨꯒꯤ
ꯑꯃꯥꯛ ꯀꯩꯗꯧꯔꯕꯥ
ꯐꯣꯟ ꯇꯧꯔꯕ ꯑꯃꯨꯛ ꯍꯣꯏ ꯒ ꯂꯣꯏꯗ꯭ꯔꯤꯌꯦ ꯕꯥ꯫
ꯑꯩꯒꯤꯅꯦ ꯈꯪꯕ꯭ꯔꯥ
ꯎꯝ
ꯇꯥꯕ꯭ꯔꯣ
ꯇꯥꯏꯌꯦ
ꯑꯩꯒꯤ ꯍꯧꯖꯤꯛ ꯀꯣꯜ ꯇꯧꯔꯛꯇ꯭ꯔꯤꯉꯩ ꯃꯃꯥꯡꯗꯅꯦ ꯈꯡꯕꯔꯥ ꯀꯣꯜ ꯇꯧꯅꯗꯕꯒꯤ ꯑꯃ ꯁꯝꯃꯤꯠ ꯇꯧꯒꯔ꯭ꯦꯕꯀꯣ ꯑꯗꯨꯏ ꯃꯇꯨꯡꯗꯅꯤ ꯅꯪꯉꯣꯟꯗ ꯌꯥꯔꯛꯏꯁꯦ
ꯀꯣꯜ ꯇꯧꯅꯗꯕꯒꯤ
ꯈꯪꯗꯦ ꯑꯩꯖꯨ ꯀꯃꯥꯏꯅ ꯄꯛꯅꯝ ꯅꯝꯃꯦ ꯑꯗꯨꯒꯅ ꯌꯥꯔꯛꯏꯁꯦ
ꯑꯣ ꯅꯪ ꯉꯁꯥꯏ ꯑꯩꯉꯣꯟꯗ ꯐꯣꯟ ꯇꯧꯔꯛ ꯑꯍꯥꯟꯕ ꯇꯧꯔꯛ ꯑꯅꯤꯁꯨꯕꯩ ꯇꯧꯔꯛꯑꯝꯕꯗꯣ ꯑꯗꯨꯗꯣ ꯑꯩꯉꯣꯟꯗ ꯂꯥꯛꯇꯤ ꯂꯥꯛꯑꯃꯦꯕ ꯀꯣ ꯑꯩꯅ ꯄꯥꯏꯍꯧꯗ꯭ꯔꯗ ꯗꯨꯒ ꯖꯣꯏꯅꯤꯡꯒ ꯑꯗꯨꯝ ꯂꯩꯔꯕ ꯈꯪꯉꯕꯔꯥ ꯄꯥꯏ ꯁꯨꯡꯄꯥꯏ ꯄꯥꯏꯛꯇ꯭ꯔꯤꯕ꯭ꯔꯣ ꯎꯝ ꯑꯩꯒꯤ ꯉꯛꯇ ꯀꯅꯥꯅꯅꯣ ꯈꯪꯗꯅ ꯈꯣꯠꯂꯝꯃꯦ
ꯀꯅꯥꯅ ꯈꯪꯗ꯭ꯔꯕ ꯀꯅꯥꯅꯣ ꯍꯩꯁ ꯅꯪ ꯅꯥꯏꯠ ꯃꯦꯌꯔ ꯇꯧꯔꯕ ꯎꯝ
ꯑꯩꯅ ꯀꯩꯅꯣ ꯇꯧꯕ ꯀꯥꯟꯗ ꯃꯤꯡꯁꯦꯜ ꯌꯦꯡꯕ ꯀꯥꯟꯗ ꯎꯏꯅꯦꯕ ꯏ ꯊꯣꯛꯑ ꯂꯩꯔꯝꯃꯤ
ꯎꯝ ꯑꯁ ꯑꯣꯛ ꯊꯣꯡꯕ ꯆꯥꯅꯤꯡꯉꯦꯉꯣ
ꯑꯩꯖꯨ ꯆꯥꯅꯤꯡꯉꯦ ꯑꯣꯛ ꯊꯣꯡꯕ
ꯁꯟ ꯊꯣꯡꯕꯁꯨ ꯆꯥꯅꯤꯡ ꯑꯁ ꯉꯥꯅꯨ ꯊꯣꯡꯕ ꯁꯨ ꯆꯥꯅꯤꯉꯦ ꯑꯁ ꯆꯥꯅꯤꯡꯗꯕ ꯂꯩꯇ꯭ꯔꯦ ꯅꯪ ꯀꯩ ꯅꯨꯃꯤꯠ ꯆꯠꯅꯤꯕ
ꯑꯩ ꯄ꯭ꯔꯦꯛꯇꯤꯀꯦꯜ ꯂꯣꯏꯔꯒ
ꯎꯝ ꯄꯔꯦꯛꯇꯤꯀꯦꯜ ꯀꯩ ꯅꯨꯃꯤꯠ ꯍꯥꯏꯖꯦ
ꯄ꯭ꯔꯦꯛꯇꯤꯀꯦꯜꯗꯣ ꯗꯦꯠ ꯇꯦꯟꯗꯩꯗꯤ ꯍꯧꯅꯦꯗꯤ ꯍꯥꯏ ꯑꯗꯣ ꯈꯪꯗꯦ ꯌꯨꯝꯗꯁꯨ ꯆꯠꯇꯤ ꯆꯠꯅꯤꯡꯉꯦ ꯑꯗꯣ ꯑꯁ ꯈꯪꯗꯦ
ꯎꯝ ꯃꯪ ꯑꯥ ꯑꯁ ꯀꯩꯖꯨ ꯃꯦꯠ ꯂꯥ ꯍꯥꯌꯦꯡ ꯆꯠꯅꯤ ꯍꯥꯌꯗꯥꯏꯅꯦ
ꯃꯦꯗꯥ ꯍꯌꯦꯡ ꯆꯠꯅꯤ
ꯎꯝ ꯍꯥꯏꯗꯤ ꯃꯥꯁ ꯁꯟꯗꯦ ꯂꯥꯛꯅꯦꯗ
ꯎꯝ
ꯑꯩꯈꯣꯏꯁꯨ ꯌꯣꯒꯒ ꯄꯨꯂꯞ ꯋꯥꯃꯤꯅꯤ ꯌꯣ ꯑꯁ ꯑꯗꯨꯝ ꯃꯅꯨꯡꯗ ꯇꯥꯁꯤꯜꯂꯛꯄꯩꯔ ꯈꯪꯗ꯭ꯔꯦ ꯑꯩ ꯐꯥꯏꯒꯠꯒ ꯃꯊꯤ ꯊꯣꯛꯄꯅꯦ ꯇꯨꯝꯗꯤ ꯇ ꯇꯨꯡꯉꯡꯔꯤꯁꯦ ꯇ ꯃꯨꯗꯤ ꯌꯥ ꯠꯇꯔꯤꯕ ꯀꯩꯅꯣꯅꯦ ꯃꯤꯠꯁꯤꯦ ꯎꯁꯜꯂꯣ ꯍꯥꯏ ꯎꯁꯜꯂꯁꯤꯕ ꯋꯥꯈꯗ ꯃꯣꯏ ꯌꯥꯗꯕꯗꯣ
ꯍꯪ ꯀꯩꯅꯣꯁꯨ ꯋꯥꯔꯤ ꯁꯥꯟꯅꯔꯕꯁꯨ ꯂꯩꯇꯦ ꯄꯔꯥ ꯑꯣꯏꯅ ꯄꯥꯔꯛꯑꯣꯔꯥ
ꯎꯝ ꯑꯩ ꯇꯥꯒꯦ ꯄꯥꯔꯛꯑꯣ ꯎ ꯅꯪ ꯀꯩ ꯇꯧꯗꯣꯏꯅꯣ ꯀ ꯀꯔꯤ ꯀ ꯀꯁꯟ ꯔꯔꯦ ꯀ
ꯁꯂ ꯍꯒ ꯑꯩꯁꯨ ꯂꯥꯏꯔꯤꯛꯁꯨꯦ ꯑꯣꯏꯗ꯭ꯔꯦꯅ ꯊꯂꯗꯤꯉꯦ ꯑꯁꯦ ꯀ ꯀꯩ ꯃꯔꯤ ꯃꯔꯥꯡ ꯃꯌꯥꯝ ꯑꯃ ꯌꯥꯎꯔꯤꯕ ꯃꯌꯥꯝꯁꯦ ꯑꯁ ꯗꯀꯥꯟꯖꯅ ꯈꯔꯤ ꯂꯔꯤ ꯔꯤ ꯑꯣ ꯌꯥꯎ ꯑꯗꯨꯗ
ꯎꯥ
ꯑꯗ ꯑꯗꯨ ꯑꯣꯟꯖꯪꯤꯕꯃ ꯂꯥꯏꯔꯤꯛꯁꯦ ꯁꯨꯡꯀꯌꯥ ꯄꯥꯅꯤꯡꯗ꯭ꯔꯦꯕ ꯑꯩ ꯁꯤꯁꯤꯗ
ꯄꯨꯟꯁꯤꯁꯤꯗ ꯄꯥꯅꯤꯡꯗ꯭ꯔꯦ
ꯑ ꯑꯩ ꯍꯧꯖꯤꯛ ꯑꯩ ꯍꯧꯖꯤꯛ ꯇꯧꯅꯤꯡꯉꯤꯁꯦꯀꯣ ꯑꯣꯡꯂꯤ ꯐꯣꯟ ꯄꯥꯏꯕ ꯑ ꯆꯤꯉꯥꯡꯕ
ꯁꯦ ꯑꯦꯀꯥꯎꯟꯗ ꯃꯌꯥꯝ ꯌꯥꯝ ꯂꯩꯕ ꯑꯦꯀꯥꯎꯟꯗ ꯄꯁꯥ ꯃꯌꯥꯝ ꯌꯥꯝ ꯂꯩꯕ ꯎ
ꯑꯥ ꯑꯩꯒꯤ ꯏꯌꯥꯝꯕ ꯏꯆꯦꯁꯤꯡꯗ ꯄꯩꯁꯥ ꯅꯤꯕ ꯂꯦꯞꯇꯕ
ꯄꯨꯟꯁꯤꯁꯤꯕꯒꯤ ꯃꯤꯔꯦꯡ ꯑꯣꯏꯔꯒ ꯅꯨꯡꯉꯥꯏꯅ ꯂꯩꯕ ꯄꯩꯁꯥ
ꯊꯤꯅ ꯈꯦꯠꯂꯨꯕ ꯀꯥꯟꯗ ꯁꯨꯃꯥꯏꯅ ꯊꯦꯡꯉꯨꯕ ꯀꯥꯟꯗ ꯃꯨꯁꯨ ꯂꯨꯔꯦ ꯌꯥꯗ꯭ꯔꯦ
ꯀꯩꯒꯤꯅꯣ꯫
ꯃꯥꯏ ꯇꯕꯖꯤ ꯑꯩ
ꯈꯣꯏꯗꯤ ꯏꯔꯨꯖꯊꫭꯛꯔꯦ꯫
ꯑꯩꯗꯤ ꯂꯨꯗ꯭ꯔꯤ꯫
ꯂꯨꯔꯦ꯫
ꯍꯟꯗꯛ ꯅꯪ ꯕꯣꯇꯔ ꯆꯜꯂꯕ꯫
ꯆꯟꯔꯤꯀꯣ ꯃꯥ ꯃꯔꯗ ꯆꯜꯂꯣ ꯍꯥꯏꯦ ꯇꯥꯏꯅ
ꯁꯠ ꯆꯠ ꯆꯠꯍꯜꯂꯣ ꯄꯩꯁꯥ ꯐꯪꯅꯤ ꯍꯥꯏꯕꯅꯦ꯫ ꯅꯤꯡꯉꯣꯜ ꯆꯥꯛꯀꯧꯕ ꯅꯤꯡꯉꯣ ꯆ ꯅꯤꯡꯉꯣ ꯈꯨꯗꯤꯡꯃꯛ ꯕꯣꯇꯔ ꯆꯟꯕ ꯅꯤꯡꯉꯣꯜ ꯈꯨꯗꯤꯡꯃꯛ ꯂꯨꯄꯥ ꯂꯤꯁꯤꯡ ꯇꯔꯥ ꯇꯔꯥ ꯌꯦꯨꯅꯣ꯫
ꯎ ꯊꯖꯦ ꯗꯌꯦ ꯄꯣꯛꯇꯌꯥ
ꯑꯗꯨꯃꯥꯏꯅ ꯄꯤꯅꯤ ꯍꯥꯏꯌꯦꯌꯦ꯫
ꯀꯥ ꯄꯤꯗꯣꯏꯅꯣꯕ ꯕꯤ ꯖꯦ ꯄꯤ ꯅꯔꯕ꯫
ꯑꯥ
ꯄꯥꯂꯞ ꯆꯜꯂ ꯇꯥꯔꯦ ꯄꯩꯁꯥꯗꯨꯒꯤ ꯅꯠꯇꯅ ꯍꯣ ꯍꯣ ꯍ ꯈꯪꯗꯦ ꯄꯣꯠꯁꯦ ꯈꯪꯕ꯭ꯔꯥ ꯊꯥꯗꯔꯅꯤꯀ ꯃꯣꯏꯁꯦ ꯕꯣꯠ ꯄꯩꯁꯥ ꯌꯦꯜꯂꯛꯑꯅꯤꯗꯅ ꯂꯣꯏ ꯂꯧꯁꯜꯂꯕ ꯑꯗꯨꯒꯅꯦ ꯍꯥꯏꯕ꯭ꯔꯥ ꯅꯣꯠ ꯇꯥ ꯍꯥꯏꯕ꯭ꯔꯥ ꯀꯩꯅꯣ ꯑꯃ ꯑꯃꯗ ꯊꯗ ꯊꯗꯗ ꯊꯥꯗꯗꯕꯤꯗꯣ ꯁ ꯇꯥꯇꯥꯔꯦ
ꯑꯩꯁꯨ ꯑꯗꯨꯃꯥꯏꯅ ꯇꯧ ꯇꯧꯗꯣꯏꯅꯦ ꯄꯩꯁꯥꯗꯤ ꯂꯣꯏ ꯂꯧꯁꯟ
ꯎꯝ ꯃꯥꯅꯤ ꯂꯣꯏ ꯂꯧꯒꯗꯕꯅꯤ꯫
ꯑꯩ
ꯃꯤꯅ ꯄꯤꯔꯛꯑꯕꯅꯤꯅ ꯂꯧꯔꯦꯅ ꯀꯃꯥꯏꯅ ꯍꯥꯏꯔꯤ
ꯑꯗꯨꯅꯦ ꯂꯧꯁꯟꯕꯤꯒꯗꯕꯅꯤ ꯃꯣꯏ ꯅꯨꯡꯉꯥꯏꯒꯤꯔꯣꯏꯕ꯫
ꯑꯣ ꯍꯣꯏ-ꯍꯣꯏ ꯄꯤꯔ ꯂꯣꯏꯔꯦ ꯍꯣꯏ-ꯍꯣꯏ ꯍꯣꯏ-ꯍꯣꯏ ꯍꯣꯏ ꯇꯅꯤ ꯍꯥꯏꯗꯨꯁꯦ ꯍꯟꯗꯛ ꯕꯣꯠ ꯇꯧꯈꯤꯕꯗꯣ꯫ ꯑꯈꯣꯏ ꯀꯣꯂꯦꯁꯀꯤ ꯃ ꯊꯪꯗꯗꯤ ꯑꯩ ꯕꯣꯠ ꯁꯨꯡꯌꯥꯎ ꯌꯥꯎꯋꯦꯕ ꯁꯤꯗ ꯑꯩꯈꯣꯏꯅ ꯁꯤꯗ ꯁꯤ ꯊꯦꯡꯕꯤꯌꯨ ꯈꯣꯠꯂꯨ ꯑꯁꯤꯒꯤ ꯀꯩꯅꯣꯁꯦ ꯑꯩꯈꯣꯏ ꯃꯃꯥꯡꯒꯤꯁꯦ ꯑꯁꯤꯁꯦ ꯀꯩꯅꯣ ꯇꯧꯕ ꯒꯥ ꯑꯃꯇ ꯇꯧꯤꯗ ꯋꯥꯅꯤ꯫ ꯍꯣꯏ-ꯍꯣꯏ ꯇꯧꯗꯣꯏꯅꯦ ꯑꯩꯈꯣꯏ ꯂꯣꯏ ꯇꯧꯗꯣꯏꯅꯦ ꯑꯩꯈꯣꯏꯗ ꯄꯚꯣꯠ ꯄꯤꯕꯤꯌꯦ꯫ ꯈꯣꯠꯂꫭ ꯈꯣꯡꯕꯨ ꯀꯣꯟꯕꯑꯣ ꯁꯤꯗꯩꯁꯤꯗ꯫
ꯑꯗꯨꯅꯦ-ꯑꯗꯨꯅꯦ꯫ ꯆꯥꯄꯣꯠ ꯑꯣꯛꯀꯦꯕ ꯌꯨꯝ ꯈꯔ ꯄꯨꯁꯜꯂꯛꯑꯒ꯫
ꯍꯣꯏ ꯑꯗꯨꯒ ꯍꯧꯖꯤꯛꯅꯦ ꯍꯧꯖꯤꯛ
ꯑ ꯀ ꯀꯧꯕꯤꯔꯛꯈꯤꯗ꯭ꯔꯦ ꯈꯪꯗꯦ ꯊꯦꯡꯅꯕꯗꯗꯤ ꯍꯥꯟꯅꯤ ꯄꯪꯀꯧꯛ ꯍꯧꯧꯔꯛꯑ ꯑꯃꯅꯦ ꯍꯧꯖꯤꯛꯇꯤ ꯀꯧꯕ ꯀꯧꯕꯤꯔꯛꯈꯤꯗ꯭ꯔꯦ
ꯃꯤ ꯈꯪꯕꯣꯏ ꯈꯪꯗꯕꯣꯏ ꯅꯪ ꯀꯩꯅꯣꯗ ꯅꯠꯇ꯭ꯔꯥ ꯇꯧꯕ꯭ꯔ
ꯆ ꯂꯩꯕꯤꯅ ꯆ ꯇꯅ ꯍꯥꯏꯐꯦꯠꯂꯨꯈꯤꯕꯒꯤ ꯃꯤꯡꯗꯤ ꯈꯪꯗꯕꯤꯗꯀꯣ ꯆꯦ ꯊꯟꯗ ꯇꯕ ꯇꯕꯤ ꯀꯣꯟꯅ ꯅꯅꯥꯎ ꯅꯧꯔ ꯃꯥ ꯗꯁꯕꯤꯤꯟ ꯍꯥꯏꯕ꯭ꯔ ꯀꯩꯅꯣ
ꯏꯁꯁ ꯃꯣꯏꯅ ꯄꯪꯈꯥꯏꯗ ꯄꯥꯏꯔꯕꯅꯦ ꯑꯩꯒꯤ ꯈꯨꯠꯁꯦ
ꯑꯗꯨꯅꯦꯕꯦꯝ ꯑꯩꯗꯤ ꯍꯩꯖꯗꯔꯣꯀꯣ ꯃꯣꯏꯗꯤ ꯍꯨꯃꯥꯒ ꯌꯥꯝ ꯑꯗꯨ ꯅꯨꯗꯣ ꯍꯨꯃꯥ ꯌꯥꯝ ꯊꯣꯛꯄꯅꯦꯕ ꯈꯪꯕ꯭ꯔꯥ ꯑꯗꯨꯒꯤ ꯃꯥꯅꯀꯣ ꯀꯣꯟꯁꯤꯜꯂꯛꯄꯅꯤ ꯑꯦꯁ ꯇꯤꯆꯦꯁꯦ ꯍꯟꯗꯛ ꯀꯃꯟ ꯔꯨꯝꯗ ꯂꯦꯞꯇꯣꯏꯅꯦꯕꯀꯣ ꯅ ꯅꯅꯥꯎ ꯆꯤꯆꯦꯗ ꯍꯟꯗꯛ ꯄꯤꯕꯤꯨ ꯀꯣ ꯑꯩꯩꯅꯅꯦ ꯍꯣꯏꯆꯦ ꯍꯣꯏ ꯆꯦ ꯍꯣꯏ ꯆꯦ ꯑꯗꯨꯝ ꯍꯥꯏꯗꯣꯏꯅꯦꯕ ꯈꯪꯕ꯭ꯔꯥ ꯍꯩꯅ ꯑꯗ ꯗꯤ ꯍꯥꯏꯩꯅꯗꯕꯁꯤꯗꯤꯕꯦꯝꯃ
ꯑꯗꯨ ꯑꯩꯅ ꯄꯤꯔꯛꯁ ꯍꯥꯏꯟꯈ꯭ꯔꯦ
ꯈꯪ ꯈꯪꯉꯦ ꯑꯥ ꯀꯩꯗ ꯀꯅꯥꯗꯅꯣ ꯎꯠꯂꯛꯄꯗꯨꯕꯨ ꯑꯣ ꯑꯩ ꯃꯅ ꯅ ꯃꯣꯏꯒꯤ ꯆꯦꯟꯕ ꯅꯠꯇꯦ ꯍꯥꯏꯅ ꯁꯤꯡꯅꯕꯅꯤ ꯃꯣꯏ ꯆꯦꯂꯗꯤ ꯅꯤꯒꯥꯥ ꯁꯣꯟꯗꯕꯅꯤ
ꯑꯩꯗꯤ ꯆꯦꯟꯟ꯭ꯔꯃ ꯍꯥꯏꯦ
ꯎ ꯑꯁ ꯈꯪꯗꯦ ꯃꯣꯏꯅꯤ ꯍꯪꯕ꯭ꯔꯥ ꯃꯆꯥꯛ ꯀꯣꯠꯀ ꯐꯖꯔꯗꯤꯅꯦ
ꯎꯝ
ꯑꯗꯨꯝ ꯑꯗꯨꯗꯣ ꯃꯥꯅ ꯍꯕ꯭ꯔꯕꯣ ꯀꯥꯈꯤꯕꯗꯒꯤ ꯕꯣꯠꯀꯤ ꯄꯩꯁꯥꯅꯤꯅ ꯈꯪꯗꯦ ꯈꯔ ꯐꯖ ꯊꯣꯛꯄ ꯍꯥꯏꯗꯤ ꯍꯥꯟꯅ ꯌꯥꯝ ꯐꯖꯕꯗꯤ ꯅꯠꯇꯕ ꯑ ꯈꯔ
ꯍ ꯍꯣꯏ ꯣ
ꯎꯝ ꯀꯃꯟ ꯀꯩ ꯂꯩ ꯀꯦ
ꯗꯤ
ꯑꯗꯨꯅꯦ ꯁꯦꯅꯤꯇꯔꯤ ꯄꯦꯔ ꯀ ꯈꯔꯅ ꯄꯤ ꯉꯥꯛꯇꯅꯤ ꯉ ꯊꯝꯕꯤꯔꯣ ꯌꯥ꯭ꯔꯦ ꯑ ꯗ꯭ꯔꯦꯁꯤꯡ ꯇꯦꯕꯜ ꯑꯃꯒ ꯁꯝꯆꯦꯠ ꯑꯃꯒ ꯇꯦꯕꯜ ꯑꯃꯒ ꯂꯩꯍꯧꯕꯅꯤ ꯐꯛ ꯑꯒ
ꯎ ꯁꯩꯁꯛ ꯎꯝ
ꯎꯝ
ꯌꯥ꯭ꯔꯒ
ꯍꯪꯗꯦ
ꯃꯁꯤ ꯎ
ꯎ ꯍ ꯍ ꯍ ꯍ ꯎꯝ ꯍꯣꯏ ꯀꯥꯗꯣꯔꯦ ꯃꯤ ꯑꯃꯈꯛꯇ ꯉꯥꯏꯔꯨꯔꯦ
ꯃꯒꯤ ꯌꯨꯅ
ꯐꯁ ꯀ꯭ꯂꯥꯁꯁꯤ
ꯎ
ꯑꯁ ꯆ ꯅꯣꯏꯔꯣꯝ ꯂꯥꯛꯅꯤꯡꯉꯦ
ꯑꯝꯃꯅꯤ
ꯗꯔꯥ
ꯁꯨꯝ ꯅꯣꯏꯔꯣꯝꯗꯣ ꯄꯣꯠꯆꯠꯇ꯭ꯔꯤꯌꯦ
ꯑꯩꯈꯣꯏ ꯌꯨꯝꯗ ꯍꯥꯏꯔꯣ
ꯍꯣꯏ ꯅꯣꯏꯔꯣꯝꯗꯣ
ꯑꯣ ꯆꯂꯣ ꯂꯨꯔ ꯀꯩꯗꯧꯔꯒꯦ ꯚꯏ
ꯍꯅꯦꯍꯦꯕꯥꯥꯏ
ꯅ ꯍꯥꯏ ꯃꯖꯥꯅꯤ ꯁꯪ ꯁꯝꯗꯖꯥꯅꯤ ꯑꯁꯪꯕꯁ
ꯅꯣꯏꯗꯣ ꯀꯥꯏ ꯖꯒꯥꯅꯦꯕ
ꯍꯧꯖꯤꯛꯇꯤ ꯍꯧꯖꯤꯛꯇꯤ ꯂꯪ ꯇ꯭ꯔꯤꯛꯄꯨ ꯂꯪꯉꯝꯃꯅꯤ ꯀꯣꯏꯂꯥꯁ ꯊꯥ ꯍꯧꯔꯝꯃꯅꯤ ꯑꯥ ꯑꯩꯈꯣꯏ ꯌꯨꯝ ꯃꯇꯣꯟ ꯐꯥꯎꯅꯦ ꯊꯥꯔꯛ ꯑꯗꯨꯁꯦ ꯃꯣꯏꯅ ꯊꯣꯡꯒꯥꯟꯒ ꯁꯦ ꯂꯣꯏꯅ ꯀꯣꯏꯂꯥꯁ ꯊꯥꯍꯧꯗꯣꯔꯦ ꯑꯩꯈꯣꯏꯒꯤꯗꯤ ꯎꯝ ꯚꯣꯠꯁꯦ ꯕꯦꯔꯥꯅꯤ
ꯎꯝ ꯃꯥꯅꯦ ꯕꯦꯔꯥꯅꯤ ꯑꯗꯨ ꯕꯦꯕꯤ ꯃꯤꯅꯤꯠ ꯇꯔꯥ ꯆꯠꯂꯦ ꯕꯦꯕꯤ ꯊꯝꯃꯒꯦ ꯕꯤꯕꯤ
ꯍꯣꯏꯍꯣꯏ